ꯍꯜꯂꯣ ꯨꯒꯨꯠ ꯑꯐꯇꯔꯅꯨꯟ
ꯀꯔꯤꯔꯣ
ꯒꯨꯠ ꯑꯐꯇꯔꯅꯨꯟ ꯍꯥꯏꯕꯅꯦ ꯀꯔꯤ ꯀꯩꯗꯧꯔꯤꯒꯦ
ꯀꯩꯁꯨ ꯇꯧꯗꯦ ꯀꯔꯤ ꯇꯧꯔꯤꯅꯣ ꯅꯪꯗꯤ
ꯑꯁ ꯑꯩꯗꯤ ꯍꯤꯞꯞꯒ ꯂꯩꯗ ꯍꯤꯞꯄꯒ ꯂꯩꯌꯦ
ꯑꯣ ꯑꯩꯁꯨ ꯍꯤꯞꯄ ꯂꯩꯕꯅꯦ ꯑꯗꯨ
ꯑꯣ ꯆꯞ ꯃꯥꯟꯅꯩ ꯍꯣꯏ ꯆꯥꯈ꯭ꯔꯦ
ꯀꯔꯤ ꯏꯟꯖꯥꯡ ꯆꯥꯔꯒꯦ꯫
ꯉꯁꯤꯗꯤ ꯁꯧꯒ꯭ꯔꯤ ꯑꯣꯏꯅ ꯆꯥꯔꯦ
ꯁꯧꯒꯔ꯭ꯤꯁꯨ ꯍꯥꯎꯕꯅꯤ ꯃꯔꯛ ꯃꯔꯛꯇ ꯆꯥꯕꯗꯤ ꯅꯨꯡꯇꯤꯒꯤ ꯆꯥꯔꯗꯤ ꯍꯥꯎꯇꯕꯀꯣ ꯑꯗꯨꯃꯥꯏꯅ ꯇꯧꯋꯦ
ꯎꯝ ꯃꯥꯅꯦ ꯃꯥꯅꯦ ꯅꯪꯗꯤ ꯀꯩ ꯏꯟꯖꯥꯡ ꯆꯥꯔꯒꯦ
ꯑꯩꯈꯣꯏꯗꯤ ꯅꯨꯡꯗꯥꯡꯒꯤ ꯌꯦꯟꯒ ꯀꯥꯡꯁꯣꯏꯒ ꯆꯥꯔꯦ
ꯑꯣ ꯃꯥꯏ ꯒꯣꯠ
ꯍꯥꯎꯇꯦꯗ
ꯇꯝꯄꯥꯛꯇ ꯂꯩꯕ꯭ꯔꯥ
ꯍꯥꯥ
ꯇꯝꯄꯥꯛꯇ ꯂꯩ ꯑꯥ
ꯑꯩꯈꯣꯏꯗꯤ ꯇꯝꯄꯥꯛꯁꯨ ꯅꯠꯇꯦ ꯆꯤꯡꯁꯨ ꯅꯠꯇꯦ ꯃꯌꯥꯏꯗ ꯂꯩꯌꯦ
ꯁꯕꯥꯁ ꯅꯨꯡꯉꯥꯏꯅ
ꯑꯥ ꯅꯨꯡꯉꯥꯏꯌꯦ ꯅꯣꯏꯗꯤ
ꯑꯁ ꯑꯩꯈꯣꯏꯗꯤ ꯆꯤꯡꯗ ꯂꯩꯅꯦ
ꯆꯤꯡꯅ ꯅꯨꯡꯉꯥꯏꯕꯅꯦꯗ
ꯎꯝ ꯆꯤꯡꯗꯅꯦ ꯈꯔ ꯅꯨꯡꯉꯥꯏꯔꯦ
ꯑ ꯑ ꯍꯣꯏ ꯆꯤꯡꯗꯅ ꯅꯨꯡꯉꯥꯏꯌ ꯦ ꯇꯝꯄꯥꯛꯇꯗꯤ ꯀꯩ ꯑ ꯑꯗꯨꯅꯦ
ꯎꯝ ꯎꯝ
ꯌꯨꯝꯗ ꯂꯩꯕ꯭ꯔꯣ ꯀꯥꯏꯗ ꯂꯩꯒꯦ
ꯑꯧ ꯅꯠꯇꯦ ꯑꯩ ꯌꯨꯝꯗ ꯅꯠꯇꯦ ꯑꯩꯈꯣꯏ ꯏꯃꯥꯟꯅꯕꯩ ꯌꯨꯝꯗ
ꯑ ꯅꯨꯡꯉꯥꯏꯔꯦꯅꯦ
ꯎ ꯌꯨꯝꯗ ꯂꯩꯕꯗꯣ ꯅꯨꯡꯉꯥꯏꯇꯕ
ꯑꯥ
ꯑꯈꯣꯏ ꯑꯩꯈꯣꯏ ꯏꯃꯥꯟꯅꯕ ꯑꯩꯈꯣꯏꯒ ꯄꯨꯜꯂꯒ ꯍꯣꯔꯦꯟ ꯅꯨꯡꯗꯥꯡ ꯋꯥꯛꯀꯤꯡ ꯑꯣꯏꯅ ꯆꯠꯅꯕ ꯑꯣꯏꯅ ꯁꯨꯝ ꯀꯣꯏꯔꯨꯕ
ꯀꯔꯤ ꯀꯩꯅꯣꯗꯣ ꯅꯨꯡꯉꯥꯏꯕ ꯄꯨꯟꯁꯤꯅꯤꯅꯦ ꯊꯕꯛ ꯇꯧꯗꯕ꯭ꯔꯣ ꯊꯕꯛ ꯇꯧꯋꯣꯅꯦ ꯊꯕꯛ ꯈꯔ ꯈꯔ ꯁꯨꯋꯣꯅꯦ
ꯑꯦ ꯊꯕꯛꯇꯤ ꯅꯥꯍꯥꯟꯅ ꯂꯣꯏꯈ꯭ꯔꯕꯅꯤ
ꯑꯦꯁ ꯂꯧꯒꯤ ꯊꯕꯛ ꯂꯣꯏꯔꯦ ꯅꯨꯡꯉꯥꯏꯔꯦꯅꯦ ꯑꯗꯨꯗꯤ
ꯍꯟꯗꯛꯇꯤꯃꯨꯛ ꯄꯣꯊꯥꯕ ꯇꯝꯃꯤ ꯌꯧꯔꯦ
ꯍꯧꯖꯤꯛꯇꯤ ꯀꯣꯏꯕ ꯂꯥꯡꯕ ꯃꯇꯝ ꯑꯣꯏꯔꯦꯅꯦ
ꯑꯗꯨꯅꯤ ꯄꯥꯔꯇꯤꯒꯨꯝꯕ ꯆꯠꯄ ꯄꯤꯛꯅꯤꯛꯀꯨꯝꯕ ꯆꯠꯄ ꯑꯗꯨ ꯃꯇꯝ ꯌꯧꯔꯦ
ꯑꯁ ꯍꯧꯖꯤꯛꯇꯤ ꯆꯠꯄ ꯅꯨꯡꯉꯥꯏꯔꯣꯏꯌꯦ
ꯑꯩꯈꯣꯏꯔꯣꯟꯗꯗꯤ ꯅꯨꯡꯉꯥꯏꯔꯦ ꯂꯣꯏ ꯁꯦꯡꯈ꯭ꯔꯦ ꯎꯝ
ꯅꯣꯡ ꯆꯨꯕ ꯃꯇꯝ ꯑꯣꯏꯔꯤꯗꯅ
ꯅꯣꯏ ꯔꯣꯝꯗ ꯅꯣꯡ ꯆꯨꯨꯕꯔ ꯉꯁꯤ ꯅꯣꯡꯃꯪꯡꯉꯦ
ꯅꯣꯡ ꯃꯪꯡꯉꯦ ꯍꯣꯏ
ꯑꯣ ꯑꯩꯈꯣꯏ ꯔꯣꯝꯗꯗꯤ ꯋꯦꯗꯔ ꯌꯥꯝ ꯅꯨꯡꯉꯥꯏ
ꯑ
ꯑꯣ ꯐꯩꯏ
ꯁꯥ ꯁꯥꯕ꯭ꯔꯅꯦ
ꯅꯨꯡꯁꯥꯁꯨ ꯁꯥꯗꯦ ꯅꯣꯡꯁꯨ ꯆꯨꯗꯦ ꯅꯨꯡꯁꯤꯠ ꯅꯨꯡꯁꯤꯠꯇꯨ ꯁꯤꯠꯂꯒ ꯂꯩꯕ
ꯑꯥ
ꯄꯔꯐꯦ ꯇꯥꯔꯦ ꯄꯔꯐꯦꯛ ꯇꯥꯔꯦ ꯅꯣꯏ ꯔꯣꯝꯗꯗꯤ ꯁꯥꯔꯝꯒꯅꯤ ꯁꯥꯕ꯭ꯔꯥ ꯁꯥꯗꯕ꯭ꯔꯥ
ꯁꯥ ꯌꯥꯝ ꯁꯥꯕ ꯑꯣꯏꯗꯦꯗ ꯑꯩꯈꯣꯏꯔꯣꯝꯗꯁꯨ ꯑꯗꯨꯝ ꯆꯞ ꯆꯥꯗ
ꯍ
ꯅꯣꯏ ꯌꯥꯝ ꯂꯥꯡꯕ ꯃꯥꯂꯤꯀꫭ
ꯏꯗ ꯑꯩ ꯅꯠꯇ ꯑ ꯂꯪ ꯃ ꯅꯠꯇꯤ ꯑꯩ ꯕꯦꯛꯒ꯭ꯔꯥꯎꯟꯗ ꯃꯤ ꯈꯔ ꯒꯦꯝꯁꯥꯟꯅꯔꯤꯕ
ꯑ ꯑꯥ
ꯑꯩꯔꯣ
ꯑꯥ
ꯑꯩ ꯉꯔꯥꯡ ꯉꯔꯥꯡ ꯅꯨꯡꯗꯥꯡꯗꯤ ꯌꯦꯡꯉꯦ ꯏꯁꯄꯦꯟꯒ ꯑꯁꯇꯔꯦꯂꯤꯌꯥꯒꯤꯗꯣ
ꯑꯗꯨꯗꯤ ꯌꯦꯡꯉꯦ ꯑꯩꯁꯨ ꯃꯣꯔꯅꯤꯡꯒꯤꯗꯤ ꯌꯦꯡꯗ꯭ꯔꯦ ꯑꯌꯨꯛꯀꯤꯗꯤ ꯌꯦꯡꯗ꯭ꯔꯦ
ꯑꯌꯨꯛꯀꯤ ꯐꯣꯔ ꯊꯥꯔꯇꯤꯒꯤꯗꯣ ꯌꯦꯡꯗ꯭ꯔꯦ ꯅꯠꯇ ꯊ꯭ꯔꯤ ꯊꯥꯔꯇꯤꯔ
ꯍꯣꯏ ꯐꯣꯔ ꯃꯥꯜꯂꯦ
ꯑꯣ ꯄꯣꯔꯇꯨꯒꯥꯜꯒꯤꯗꯨꯣ ꯑꯩ ꯌꯦꯡꯗ꯭ꯔꯦ ꯇ ꯑꯩ ꯄꯣꯠꯒꯔꯝꯗꯤ
ꯅꯪ ꯀꯔꯤ ꯁꯄꯣꯠ ꯇꯧꯒꯦꯠ ꯇꯦꯟ ꯊꯧꯕ꯭ꯔꯣ ꯆꯥꯋꯥꯁ ꯑꯥꯔꯖꯦꯟꯇꯤꯅꯥꯒꯤ ꯃꯤ ꯑꯣꯏꯔꯤꯅꯦ
ꯅꯣꯏꯕꯤ ꯑꯔꯖꯦꯟꯇꯤꯅꯥ ꯑꯅꯤ ꯍꯥꯏꯁꯨꯣ
ꯏꯁꯄꯦꯟꯒ ꯐ꯭ꯔꯥꯟꯁ ꯀ ꯑꯔꯖꯦꯟꯇꯤꯅꯥꯒ ꯂꯩꯌꯦ ꯑꯩꯒꯤꯅ
ꯑꯣꯀꯦ
ꯑꯩꯒꯤꯗꯤ ꯌꯥꯝꯃꯤꯀꯣ ꯑꯍꯨꯝꯅꯦ
ꯑꯩ ꯑꯩꯁꯨ ꯌꯥꯝꯃꯦ ꯑꯩ ꯅꯍꯥꯟ ꯖꯄꯥꯟꯗꯣ ꯄꯣꯠꯇꯣꯅꯦꯕꯣ
ꯑ ꯑꯩꯁꯨ ꯃꯥꯟꯗꯤ ꯇꯧꯋꯦ
ꯁꯤꯈꯤꯕ ꯋꯥꯅꯤꯗ ꯑꯁ
ꯅꯨꯡꯉꯥꯏꯇꯦ ꯃꯣꯏꯒꯤꯀꯣ ꯃꯣꯏ ꯗꯥꯎꯟꯗꯁꯨ ꯑꯣꯏ ꯍꯥꯏꯕ ꯇꯥꯔꯦ
ꯍꯣꯏ ꯑꯁ ꯑꯩ ꯀꯥꯞꯅꯤꯡꯕꯗꯨ ꯑꯩꯅ ꯍꯦꯛ ꯁꯞꯄꯣꯔꯠ ꯇꯧꯗ ꯍꯦꯛ ꯁꯤꯈꯤꯕ ꯋꯥꯅꯤ ꯑꯁ ꯊꯋꯥꯏ ꯅꯨꯡꯉꯥꯏꯇꯕꯗꯣ ꯑꯩ
ꯑꯣ ꯀꯞꯅꯤꯡꯉꯁꯨ ꯄꯥꯏꯔꯦ ꯀꯞꯇꯤ ꯀꯞꯍꯧꯗ꯭ꯔꯕꯣ
ꯈꯤꯇꯪꯗꯤ ꯄꯤꯔꯤ ꯇꯥꯍꯧꯈꯤꯕꯅꯤ ꯑꯩ
ꯅꯨꯗꯨꯄꯥꯗꯤ ꯀꯣ ꯑꯣ ꯕꫭꯜꯗ ꯀ ꯀꯞꯇꯦ ꯍꯥꯏꯏꯌꯦ ꯑꯇꯣꯞꯄꯗꯗꯤ ꯀꯞꯄꯦ ꯍꯥꯏꯏꯌꯦ
ꯑꯗꯨ ꯑꯁ ꯑꯩ ꯀꯥꯞꯅꯤꯡꯕꯗꯨ ꯖꯄꯥꯟ ꯁꯤꯈꯤꯕꯗꯨ ꯑꯁ ꯍ ꯌꯥꯝ ꯅꯨꯡꯉꯥꯏꯇꯕꯅꯤꯅ
ꯑꯦ ꯌꯥꯝ ꯅꯨꯡꯉꯥꯏꯇꯦ ꯑꯩꯁꯨ ꯀꯣ ꯚꯤꯗꯤꯑꯣ ꯀꯩꯀ ꯎꯔꯒ ꯑꯃꯨꯛ ꯍꯦꯟꯅ ꯅꯨꯡꯉꯥꯏꯇꯦ ꯇꯕꯗꯣ ꯑꯍꯝ ꯑꯗꯣ ꯅꯨꯃꯤꯠꯇꯣ
ꯑꯧ
ꯑꯩꯗꯣ ꯂꯣꯏꯕ ꯐꯥꯎ ꯌꯦꯡꯕ ꯐꯪꯍꯧꯗ꯭ꯔꯦ ꯑꯩꯗꯣ ꯇꯨꯝꯅꯤꯡ ꯃꯟꯕꯒꯤ ꯇꯨꯝꯅꯤꯡ ꯃꯟꯕꯒꯤꯀꯣ ꯈꯥꯡꯗꯗꯤ ꯈꯥꯡꯕꯅꯦꯕ
ꯑꯁ ꯑꯗꯨ ꯉꯝꯗ꯭ꯔꯕ
ꯉꯝꯗ꯭ꯔꯕ ꯂꯣꯏꯔꯝꯗꯥꯏꯗ ꯇꯨꯝꯊꯣꯛꯑ ꯂꯩꯔꯝꯃꯦ ꯑꯁ ꯅꯨꯡꯉꯥꯏꯇꯦ ꯇꯁ ꯅꯨꯡꯉꯥꯏꯇꯕꯁꯦ ꯑꯩ
ꯑꯗꯤ ꯌꯦꯦꯉꯦ
ꯑ ꯑꯗꯨꯒ ꯑꯩ ꯃꯤꯀꯞꯇꯤ ꯊꯣꯛꯑꯦꯕ ꯂꯣꯏꯔꯀꯥꯟꯗ ꯑꯃꯨꯛ ꯍꯥꯏꯕꯗꯤ
ꯑꯥ
ꯑꯩꯅ ꯀꯩꯅꯣ ꯇꯧꯕꯗꯣ ꯇꯨꯝꯗꯅꯤꯡꯉꯥꯏꯗꯤ ꯍꯣꯠꯅꯕꯅꯦ ꯌꯥꯗꯕꯩ ꯉꯍꯥꯛꯇꯪ ꯎꯊꯣꯛꯑꯒ ꯂꯣꯏꯔꯦ ꯑꯗꯨ ꯃꯤꯀꯞ ꯊꯣꯛꯄ ꯀꯥꯏꯅ ꯂꯣꯏꯔꯝꯈ꯭ꯔꯕ
ꯎꯝ
ꯑꯗꯨꯒ ꯑꯁ ꯄꯤꯗꯌꯣꯒꯩꯒ ꯆꯨꯕ ꯀꯥꯟꯗꯩꯗꯨ ꯑꯩꯁꯨ ꯌꯥꯝ ꯅꯨꯡꯉꯥꯏꯇ꯭ꯔꯦꯕ ꯎꯄꯥꯏ ꯂꯩꯗ꯭ꯔꯦꯅ ꯍꯥꯏꯕꯗꯤ ꯂꯣꯏꯅꯃꯛ ꯉꯝꯃꯣ ꯍꯥꯏꯕ ꯂꯩ ꯌꯥꯗꯕꯅꯤꯅ
ꯎꯝ
ꯑꯃꯅ ꯄꯣꯕ ꯇꯥꯕꯅꯤꯅꯦ ꯁꯝ ꯆꯤ ꯗꯥꯎꯗꯁꯨ ꯂꯩꯏꯀꯣ ꯕꯣꯜ
ꯑꯗꯨꯅꯤ ꯗꯥꯎꯗꯁꯨ ꯂꯩꯔꯦ꯫
ꯎꯄꯥꯏ ꯂꯩꯇꯦ ꯑꯩꯁꯨ ꯍꯟꯗꯛꯀꯤ ꯑꯣꯗꯤ ꯐꯖꯅ ꯌꯦꯕꯤꯕ
ꯑꯩꯗꯤ ꯍꯟꯗꯛꯗꯤ ꯐꯖ ꯐꯖꯅ ꯌꯦꯡꯉꯦ ꯋꯥꯔꯜ ꯀꯞꯁꯤꯗꯤ
ꯑꯩꯁꯨ ꯌꯦꯡꯉꯦ
ꯍꯩꯅꯗꯣ ꯍꯩ ꯃꯥꯜꯂꯤꯒꯣ ꯑꯔꯖꯦꯟꯇꯤꯅꯥꯒꯤꯗꯣ
ꯑ ꯍꯌꯦꯅꯦ
ꯑ ꯑꯃꯨꯛ ꯌꯦꯡꯕ ꯇꯥꯔꯦ ꯇꯨꯝꯗꯕꯤꯗ
ꯑꯁ ꯆꯨꯝꯗ ꯃꯊꯪ ꯃꯊꯪ ꯅꯨꯡꯉꯥꯏꯔꯛꯄ ꯍꯧꯔꯅꯤ ꯍꯧꯖꯤꯛꯇꯤ
ꯍꯈꯣꯏ ꯅꯣꯛ ꯑꯥꯎꯠ ꯌꯥꯎꯈ꯭ꯔꯦꯕꯀꯣ ꯁꯦꯃꯤ ꯐꯥꯏꯅꯦꯜ ꯀ꯭ꯋꯥꯇꯔ ꯐꯥꯏꯅꯦꯜ ꯃꯣꯏ ꯅꯨꯡꯉꯥꯏꯔꯅꯤ
ꯑꯗꯨꯅꯦ ꯃꯊꯪ ꯃꯊꯪ ꯅꯨꯡꯉꯥꯏꯕ ꯍꯧꯔꯅꯤ ꯑꯗꯨ ꯌꯦꯡꯕ ꯇꯥꯔꯦ ꯃꯊꯪ ꯃꯊꯪ
ꯎꯝ ꯑꯗꯨꯝ ꯌꯦꯡꯁꯦ
ꯑꯔꯖꯦꯟꯇꯤꯅꯥ ꯑꯃꯨꯛ ꯂꯧꯒꯅꯤꯀꯣ ꯁꯣꯏꯗꯕꯤꯗ ꯌꯦꯡꯉꯣ ꯇꯨꯍꯦ ꯑꯥꯔꯖꯦꯟꯇꯤꯅꯥꯒ ꯑꯥꯔꯖꯦꯟꯇꯤꯅꯥꯒ ꯐ꯭ꯔꯥꯟꯁꯇꯣ ꯑꯃꯨꯛ ꯐꯥꯏꯅꯦꯜ ꯇꯥꯒꯗꯧ ꯃꯥꯜꯂꯦ ꯌꯦꯡꯉꯣ ꯁꯣꯏꯗꯕꯤꯗ
ꯑ ꯅꯍꯥꯟꯅ ꯋꯥꯔꯜ ꯀꯞꯇꯁꯨ ꯑꯗꯨꯃꯥꯏꯅ ꯇꯥꯍꯧꯋꯤꯀꯣ
ꯑ ꯅꯍꯥꯟ ꯇꯨ ꯊꯥꯎꯖꯟ ꯇ꯭ꯋꯦꯟꯇꯤ ꯇꯨꯒꯤꯗꯣ
ꯑꯥ
ꯑꯗꯨꯁꯨ ꯑꯃꯨꯛ ꯄꯦꯅꯥꯜꯇꯤꯗ ꯉꯥꯝꯕꯅꯤꯅ ꯑꯥꯔꯖꯦꯟꯇꯤꯅꯥꯅ
ꯑꯣ ꯆ ꯑ ꯀꯩꯅꯣꯗꯣꯁꯨ ꯐ꯭ꯔꯥꯟꯁꯁꯨ ꯑꯗꯨꯝ ꯁꯥꯟꯅꯕ ꯍꯩꯕ ꯌꯥꯝ ꯌꯥꯎꯋꯤꯅ
ꯎꯝ ꯑꯦꯝꯕꯥꯞꯄꯦꯗꯣ ꯌꯥꯝ ꯍꯩꯌꯦ ꯀꯟꯁꯨ ꯀꯜꯂꯤ ꯃꯥꯗꯤ
ꯑꯥ ꯌꯥꯏ ꯌꯦꯡꯕꯅꯅꯨꯡꯉ ꯁꯤꯈ꯭ꯔꯦ ꯁꯤꯗꯦ ꯉꯝꯃꯤꯗꯨꯗꯤ ꯑꯥꯎ ꯑꯥꯎ
ꯑꯁ ꯑꯩ ꯌꯦꯡꯗꯣ ꯌꯦꯡꯒꯦ ꯇꯧꯔꯒ
ꯃꯣꯏꯒꯤꯒ ꯃꯣꯏꯒ ꯀꯩꯅꯣ ꯗꯤ ꯑꯥꯔ ꯀꯟꯒꯣ ꯍꯥꯏꯕ꯭ꯔꯥ
ꯑ ꯀꯒꯗ ꯑ
ꯀꯣꯟꯒꯣ ꯍꯥꯏꯕ꯭ꯔꯥ
ꯑꯝ
ꯑꯗꯨꯒ ꯁꯅꯕꯗꯣ ꯃꯣꯏꯁꯨ ꯅꯨꯡꯁꯤꯔꯤꯅꯦ ꯏꯅꯦꯁꯨꯗꯑꯣ ꯌꯥ ꯐꯥꯎꯕ ꯃꯥ ꯑꯣ ꯃꯣꯏꯁꯨ ꯅꯨꯡꯁꯤꯑꯦ ꯃꯣꯏꯁꯨ ꯍꯩꯗꯤ ꯍꯩꯕ ꯃꯥꯜꯂꯦ
ꯎꯝ ꯑꯁ ꯑꯗꯨ ꯍꯥꯏꯈ꯭ꯔꯦꯕ ꯁꯤ ꯕ꯭ꯔꯥꯖꯤꯜꯒ ꯁꯤꯅꯤꯒꯜꯁ ꯅꯥꯕꯗꯣ
ꯑꯗꯨꯗꯤ ꯌꯦꯡꯗꯔꯦ ꯑꯦ ꯌꯦꯡꯉꯦ ꯌꯦꯡꯉꯦ ꯌꯦꯡꯉꯦ
ꯌꯥꯝ ꯅꯨꯡꯁꯤꯕꯅꯦ ꯅꯦꯛꯒ꯭ꯔꯣ ꯉꯥꯛꯇ
ꯑꯥ ꯕ꯭ꯔꯥꯖꯤꯜꯁꯨ ꯑꯗꯨꯝ ꯌꯥꯏꯅ ꯕ꯭ꯔꯥꯖꯤꯜꯒ ꯀꯩꯅꯣ ꯕ꯭ꯔꯥꯖꯤꯜꯒ ꯀꯩꯅꯣ ꯁꯥꯟꯅꯔꯅꯤ ꯍꯥꯏꯅꯦ ꯑꯔꯖꯦꯟꯇꯤꯅꯥꯔꯣ
ꯄꯣꯔꯇꯨꯒꯜ ꯍꯥꯏꯕꯅꯠꯇꯔꯣ
ꯑꯦ ꯑꯦ ꯑꯦ ꯑꯦ ꯃꯥꯅꯦ ꯑꯦꯦ ꯑꯗꯨꯃꯥꯏꯅ ꯑꯣꯏꯕ꯭ꯔꯣ
ꯑꯗꯨꯃꯥꯏ ꯑꯣꯏꯕ ꯃꯥꯜꯂꯦ ꯃꯟꯗꯦꯗ ꯁꯥꯅꯒꯅꯤ ꯍꯥꯏꯕ ꯅꯠꯇ꯭ꯔꯣ
ꯃꯥꯂꯦꯗ ꯑꯦꯅꯠꯇ ꯁꯄꯦꯟ
ꯑꯣ ꯑꯁ ꯏꯁꯄꯦꯟꯒꯤꯁꯨ ꯐꯖꯕꯅꯦ ꯍ ꯉꯔꯥꯡ ꯌꯦꯡꯕꯗ ꯎ
ꯐꯖꯩꯌꯦ ꯍꯣꯏ ꯃꯣꯏꯁꯨ ꯍꯩꯌꯦ ꯑꯗꯨ ꯌꯦꯡꯕ ꯇꯥꯔ ꯑꯗꯨꯒ ꯉꯝꯒꯗꯧ ꯃꯥꯟꯔꯦ
ꯄꯣꯇꯨꯒꯜꯁꯦ ꯗꯗꯥꯎꯗꯤ ꯀꯥꯂꯤ ꯍꯦ
ꯍꯣꯏ ꯗꯥꯎꯗꯤ ꯀꯟꯕ ꯃꯥꯜꯂꯦ ꯑꯗꯨ ꯌꯥꯝ ꯍꯩꯕꯨꯗꯤ ꯑꯣꯏꯗꯦꯗ ꯑꯩꯒꯤ ꯌꯦꯡꯕ ꯀꯥꯟꯗꯗꯤ
ꯑꯣ ꯑꯩꯗꯤ ꯌꯦꯡꯍꯧꯗ꯭ꯔꯦ
ꯑꯩꯗꯤ ꯄ꯭ꯔꯣꯗꯒꯥꯒꯤ ꯅꯍꯥꯟꯁꯨ ꯌꯦꯡꯉꯦꯕ
ꯑꯥ ꯖꯔꯃꯅꯤꯗꯣ ꯌꯥꯝ ꯀꯟꯕꯅꯦ ꯀꯃꯥꯏꯅ ꯑꯃꯨꯛ ꯁꯤꯕ꯭ꯔꯥ ꯈꯪꯗꯦ
ꯑꯣ ꯃꯣꯏ ꯗꯥꯎꯗꯣ ꯌꯥꯗꯕꯩ ꯑꯣꯏꯔꯝꯅꯤ ꯍꯣꯏ ꯖꯔꯃꯅꯤꯁꯨ ꯌꯥꯝ ꯄꯛꯇꯦ ꯁꯤꯕꯗꯣ
ꯍꯣꯏ ꯐꯥꯔꯁ ꯇꯥꯏꯝꯗꯗꯤ ꯌꯥꯝ ꯀꯟꯕꯅꯤꯍꯦ
ꯑꯩꯁꯨ ꯑꯃꯔꯛ ꯈꯛꯇ ꯌꯦꯡꯕ ꯃꯥꯜꯂꯦ ꯃꯣꯏꯒꯤ ꯀꯩꯅꯣꯗꯣ ꯁꯥꯟꯅꯕꯗꯣ ꯑꯇꯣꯞꯄꯗꯗꯤ ꯑꯇꯣꯞꯄꯗꯤ ꯌꯦꯡꯗꯕ ꯃꯥꯜꯂꯦ ꯑꯃꯈꯛꯇ ꯌꯦꯡꯕ ꯃꯥꯜꯂꯦ
ꯎꯝ ꯍꯟꯗꯛꯇꯤ ꯋꯥꯔꯜ ꯀꯞꯁꯦ ꯇꯣꯏꯅ ꯌꯦꯡꯕ ꯇꯥꯔꯦ ꯐꯖꯈ꯭ꯔꯦ ꯍꯟꯗꯛꯇꯤ
ꯑꯣ ꯌꯦꯡꯉꯨ ꯅꯣꯏꯗꯤ ꯀꯥꯏꯗ ꯌꯦꯡꯕ꯭ꯔꯣ ꯇꯤꯚꯤ
ꯑꯩꯗꯤ ꯑꯩꯈꯣꯏ ꯄꯨꯄꯨ ꯌꯨꯝꯗꯁꯨ ꯂꯩꯌꯦ ꯑꯁ ꯑꯅꯤ ꯑꯗꯨꯝ ꯑꯩꯒꯤ ꯐꯣꯟꯅ ꯑꯗꯨꯝ ꯌꯦꯡꯉꯤꯅ
ꯅꯊꯟꯗ
ꯑꯧ ꯐꯃꯨꯡꯗ ꯌꯦꯟꯇꯥꯥꯅ
ꯃꯤ ꯌꯥꯝꯅ ꯌꯦꯡꯕꯁꯨ ꯅꯨꯡꯗꯤ ꯅꯨꯡꯉꯥꯏꯕꯅꯤꯗ ꯕꯣꯜꯁꯨ
ꯑꯗꯨꯅꯤ ꯃꯤ ꯃꯤ ꯃꯤꯌꯥꯝ ꯐꯝꯃꯒꯀꯣ
ꯑꯥ
ꯄꯨꯔꯤꯒꯨꯝꯕ ꯆꯥꯔꯒ ꯁꯤꯡꯖꯨꯒꯨꯝꯕ ꯆꯥꯔꯒ
ꯍꯣꯏ
ꯑꯗꯨꯒꯨꯝꯕ ꯇꯧꯔ ꯌꯥꯝꯅ ꯅꯨꯡꯉꯥꯏꯕꯅꯦ ꯍꯣꯏ ꯆꯥꯒꯨꯝꯕ ꯏꯁ ꯌꯥꯝ ꯅꯨꯡꯉꯥꯏꯕꯅꯤ
ꯅꯣꯏꯗꯤ ꯅꯣꯡꯃꯥꯟꯅꯕ ꯈꯣꯏꯗꯤ ꯌꯦꯡꯗꯕ꯭ꯔꯣ ꯌꯦꯡꯃꯤꯟꯅꯕ ꯌꯥꯗ꯭ꯔꯣ
ꯅꯨꯡꯗꯥꯡ ꯌꯧꯈ꯭ꯔꯗꯤ ꯆꯠꯊꯣꯛꯅꯤꯡꯗ꯭ꯔꯕ
ꯑꯁ
ꯑ ꯃꯁꯥ ꯃꯁꯥ ꯌꯨꯝ
ꯄ꯭ꯣꯊꯥꯅꯤꯡꯈ꯭ꯔꯕ
ꯑꯥ ꯌꯥꯟ ꯇꯥꯔꯕꯅꯤꯅ
ꯐꯩꯅꯦ ꯑꯗꯨꯃꯥꯏꯅ ꯇꯧꯕꯁꯨ
ꯍꯣꯏ
ꯑꯗꯨ ꯌꯦꯡꯃꯤꯟꯅꯕ ꯌꯥꯏꯗ ꯑꯩꯈꯣꯏꯁꯨ ꯍꯥꯟꯅꯗꯤ ꯐꯥꯔꯁꯇꯗꯤ ꯑꯍꯥ ꯑꯍꯥꯟꯕ ꯀꯩꯅꯣ ꯍꯧꯕꯗꯗꯤ ꯌꯦꯡꯃꯤꯟꯅꯔꯝꯃꯦꯕ ꯑꯩꯈꯣꯏ ꯌꯨꯝ ꯃꯅꯥꯛꯇ ꯂꯩ ꯃꯈꯣꯏꯒ ꯑꯗꯨꯒ ꯍꯧꯖꯤꯛ ꯇꯤ ꯌꯦꯡꯃꯤꯟꯅꯗ꯭ꯔꯦꯕ ꯀꯨꯏꯔꯛꯄꯒꯤ ꯇꯜꯂꯛꯈ꯭ꯔꯕ
ꯀꯗꯥꯏ ꯀꯗꯥꯏ ꯄꯨꯣꯁꯇꯤꯡ ꯀꯩꯅꯣ ꯅꯪ ꯉꯁꯤ ꯊꯕꯛ ꯆꯠꯇꯕ꯭ꯔꯣ
ꯑꯣ ꯌꯨꯝꯗ ꯂꯩꯗ ꯑꯩ
ꯑꯣ ꯆꯍꯤ ꯀꯌꯥ ꯁꯨꯔꯒꯤ ꯃꯤꯡ ꯅꯦꯂꯦ ꯁꯣꯔꯤ ꯍꯩꯌꯥ ꯁꯣꯏꯈꯤꯕꯅꯤꯀꯣ ꯀꯥꯎꯈꯤꯕꯅꯦ ꯑꯩ
ꯁꯣꯏꯕꯅꯦ ꯍꯥꯏꯌꯣ
ꯁꯣꯏꯈꯤꯕꯅꯤ ꯁꯣꯏꯈꯤꯕꯅꯤ
ꯎꯄꯥꯏ ꯂꯩꯇꯦꯅꯦ ꯀꯣ
ꯑꯗꯣꯃꯥꯏꯅ ꯁꯣꯏꯅꯤꯡꯉꯥꯏ ꯇꯧꯕꯅꯦ ꯃꯔꯛꯇꯗꯤꯀꯣ ꯏꯃꯥꯟꯅꯕꯤ ꯏꯕꯥꯅꯤ ꯅꯣꯛꯇꯤ ꯅꯣꯛꯄꯁꯤꯗꯤ ꯉꯔꯥꯡꯗꯣ
ꯑ
ꯃꯥꯁꯨ ꯑꯍꯥꯟꯕ ꯑꯣꯏꯕꯒꯤ ꯃꯥꯁꯨ ꯅꯣꯛꯅꯤꯡꯈ꯭ꯔꯕ ꯃꯥꯜꯂꯦ
ꯑꯗꯣ ꯑꯩ ꯌꯥꯝ ꯅꯣꯛꯀꯅꯨꯍꯦ ꯅꯪꯁꯨ ꯍꯥꯏꯕꯤꯕ ꯅꯣꯛꯅꯤꯡꯉꯤꯅꯦ ꯍꯥꯏꯕ ꯃꯥꯁꯨ ꯅꯣꯛꯒꯗꯕꯅꯤ ꯅꯣꯛꯒꯗꯕꯅꯤ ꯍꯥꯏꯔꯒ ꯑꯃꯨꯛ ꯅꯣꯛ
ꯑꯩꯁꯨ ꯉꯔꯥꯡꯗꯤ ꯌꯥꯎꯕꯅꯦ
ꯉꯔꯥꯡꯈꯇꯥ ꯌꯥꯎꯕꯩ ꯑꯣꯏꯔꯝꯅꯤ ꯅꯪꯗꯣ ꯑꯁꯦꯡꯕ ꯂꯥꯡꯕꯁꯨ ꯌꯥꯗꯕꯅꯦꯕ
ꯑꯣ ꯑꯁ ꯈꯪꯗ꯭꯭ꯔꯦ ꯑꯩ ꯌꯦꯟ ꯇꯥꯗꯕ ꯉꯔꯥꯡꯅ ꯈꯛꯇꯪ ꯌꯦꯟ ꯇꯥꯕꯨ
ꯑꯣ ꯑꯩꯁꯨ ꯊꯦꯡꯅ ꯀꯩꯅꯣ ꯇꯧꯏꯗ
ꯑꯣ ꯅꯪ ꯌꯥꯎꯕ ꯀꯝ ꯀꯌꯥꯝ ꯀꯨꯏꯔꯒꯦ